ꯑꯣ ꯏꯁꯩꯩꯁꯛꯅꯕꯗꯤ ꯌꯥꯗꯖꯥꯠꯂꯤ
ꯁꯩ ꯁꯛꯅꯤꯡꯉꯦ
ꯏꯁꯩ ꯑꯣꯏꯅ ꯁꯛꯆꯤꯟꯅꯔ ꯗꯦ ꯍꯥꯔꯣ
ꯅꯪꯒꯤ ꯃꯥꯏꯊꯣꯡꯒꯤ ꯐꯖꯕꯅ
ꯇ꯭ꯔꯦꯟꯗꯤꯡ ꯌꯥꯝ ꯌꯥꯎꯋꯤꯅꯦ
ꯎꯝ
ꯈꯣꯢꯗꯤ ꯇ꯭ꯔꯦꯟ ꯇ꯭ꯔꯦꯟꯗꯤꯡꯒ ꯑꯝꯇ ꯌꯥꯎꯗ꯭ꯔꯦ ꯍꯤꯡꯉꯤꯕꯗꯨꯅꯤ
ꯍꯤꯡꯉꯤꯕꯗꯨꯅꯤ
ꯂꯥꯎꯠꯁꯨ ꯊꯥꯕ ꯌꯥꯗꯕ ꯇꯧꯔꯤꯁꯦ
ꯑꯍꯨꯝ ꯍꯨꯝ ꯍ ꯍ ꯍ ꯅꯥꯀꯣꯡꯁꯤꯗ ꯉꯦꯔꯦꯡ ꯉꯦꯔꯦꯡ ꯉꯪ ꯉꯪꯗꯅ
ꯍꯣꯏ
ꯁꯤ ꯑꯩꯈꯣꯏꯒꯤꯁꯦ ꯇꯥꯕ ꯃꯤꯗꯨꯗꯤ ꯋꯥꯔꯝꯒꯅꯤꯀꯣ ꯁꯤꯁꯦ ꯇꯁꯤꯟꯅ ꯇꯥꯕ ꯂꯩꯔꯝ ꯇꯥꯔꯒꯗꯤ ꯃꯥ ꯇꯥꯕꯒꯤꯗꯤ ꯋꯥꯔꯝꯒꯅꯤꯀꯣ
ꯎꯝ
ꯑꯗꯒꯤ ꯑꯩꯈꯣꯏꯅ ꯁꯥꯟꯅꯕ ꯋꯥꯔꯤꯁꯤ ꯃꯥꯅ ꯈꯔ ꯏꯟꯇꯔꯦꯁ ꯑꯣꯏꯔ ꯇꯥꯔꯦꯁꯤ ꯀꯅꯥꯕꯨ ꯑꯣꯏꯔꯤꯒꯕꯅ ꯈꯜꯂꯝꯒꯅꯤ
ꯃꯥꯅꯦ
ꯋꯥꯔꯤꯁꯤꯗ ꯌꯥꯎꯔꯤꯕ ꯃꯤꯁꯦ ꯀꯅꯥꯕꯨ ꯑꯣꯏꯔꯤꯒꯕ
ꯎꯝ ꯑꯩꯈꯣꯏ ꯄꯂꯦꯝꯗꯣ ꯐꯣꯟ ꯇꯧꯔꯛꯄ ꯇꯥꯡ ꯇꯔꯥꯇꯔꯦꯠꯇꯣ ꯑꯉꯥꯡꯒꯤ ꯆꯨꯔꯥ ꯀꯣꯔꯣꯟꯅꯤ ꯂꯥꯛꯎꯅ ꯍꯥꯏꯔꯤꯕ
ꯑꯁꯥꯏꯗ ꯍꯥꯏꯕꯗꯣ
ꯍꯣꯏ ꯑꯁꯥꯏꯗꯠ ꯑꯁꯤ ꯆꯤꯡꯃꯩꯔꯣꯡ ꯑꯁ꯭ꯋꯥꯏꯗ ꯂꯥꯢꯐꯝ ꯈꯨꯅꯧꯗ ꯂꯩꯕ ꯑꯗꯨ ꯆꯠꯀꯗꯕꯗꯣ ꯐ꯭ꯔꯦꯁꯔꯁ ꯐ ꯐꯤꯌꯔꯋꯦꯜ ꯇꯥꯕꯅꯤꯅ ꯀꯃꯥꯏꯅ ꯆꯠꯂꯨꯅꯤ
ꯑꯣ ꯍꯣꯏꯅꯦ ꯅꯣꯏ ꯐꯤꯌꯥꯔꯋꯦꯜꯁꯤꯁꯨ
ꯐꯔꯛ ꯌꯥꯝ ꯇꯥꯕꯗꯣ ꯗꯦꯠ ꯁꯤꯛꯁꯇꯤꯟꯅ ꯕꯥꯔꯗꯦ ꯂꯩꯔꯦ ꯑꯩ ꯅꯨꯄꯥꯗꯣ ꯂꯥꯛꯑꯅꯤ ꯑꯗꯒꯤ ꯁꯦꯚꯦꯟꯇꯤꯟꯗ ꯑꯃꯨꯛ ꯄ꯭ꯔꯣꯒ꯭ꯔꯥꯝ ꯂꯩꯔꯦ
ꯍꯣꯢꯖꯤꯇꯟ ꯐꯤꯐꯇꯤꯟꯗꯩ ꯁꯨꯇꯤꯅꯤ ꯑꯩꯈꯣꯏꯗꯤ
ꯈꯣꯢꯁꯨ ꯐꯤꯞꯇꯤꯟꯗꯩ ꯁꯨꯇꯤꯅꯦ
ꯑꯥꯍꯨ ꯍꯨ ꯍꯨ ꯅꯣꯏ ꯈꯪꯗꯦ ꯑꯩꯈꯣꯢ ꯁꯨ
ꯍꯥ ꯍꯥ ꯍꯥ ꯍꯥ ꯍꯥ ꯑꯩꯈꯣꯢꯁꯨ ꯁꯨꯇꯤꯅꯤ ꯑꯣꯏꯔꯤꯁꯦ ꯊꯧꯔꯤꯁꯦ ꯒ꯭ꯌꯥꯟ ꯑꯃ ꯇꯥꯗꯦ ꯁꯨꯇꯤꯅꯦꯅ ꯅꯨꯡꯉꯥꯏꯐꯝꯒ ꯈꯪꯉꯣꯏꯗꯣꯔꯤ ꯄꯩꯈꯥꯒꯤ ꯔꯨꯇꯤꯟ ꯑꯃꯨꯛ ꯊꯣꯛꯂꯛꯑꯦ ꯉꯁꯤꯗꯒꯤ ꯌꯨꯝ ꯌꯧ ꯌꯨꯝ ꯌꯨꯝ ꯌꯧꯗ꯭ꯔꯤꯉꯥꯏ ꯃꯌꯨꯝꯗ ꯍꯦꯟꯀꯠꯂꯛꯑꯦꯕ
ꯑꯥꯍꯥ ꯍꯥ
ꯑꯩꯈꯣꯏ ꯃꯥꯅ ꯌꯨꯝꯗ ꯂꯥꯛꯑꯣꯏꯗꯔꯥ ꯍꯥꯏꯕ ꯑꯩꯅ ꯐꯅꯦꯛꯇꯣ ꯄꯨꯔꯛꯎ ꯐꯅꯦꯛ ꯁꯦꯅꯤꯉꯥꯏ ꯂꯩꯇꯦ ꯐꯅꯦꯛꯇꯣ ꯃꯄꯥꯟ ꯅꯥꯏꯕꯤꯒꯨꯝꯕꯗꯤ ꯇꯧꯔꯔꯣꯏꯗꯅꯀꯣ ꯑꯩꯈꯣꯏꯗꯤ
ꯊꯦꯠꯆꯅꯤꯡꯕꯗꯤ ꯁꯦꯠꯀꯦ ꯍꯥꯏꯔꯛꯀꯗ꯭ꯔꯥ
ꯑꯥ ꯁꯤꯟ ꯂꯥꯡꯕꯅꯤꯅ ꯑꯗꯣ ꯉꯁꯥꯏꯅꯤ ꯑꯩꯅ ꯏꯃꯥꯟꯅꯕꯤꯗꯨꯗ ꯍꯪꯕ ꯀꯔꯤ ꯗ꯭ꯔꯦꯁ ꯀꯨꯝꯕ ꯁꯦꯠꯅꯗꯣꯏꯅꯣ ꯍꯥꯏꯕ ꯈꯪꯗꯦ ꯍꯥꯏꯕ
ꯑꯗꯨꯝ ꯈꯔ ꯃꯥꯟꯅꯔ ꯁꯦꯠꯃꯤꯟꯅꯔꯗꯤ ꯀꯩꯁꯨ ꯀꯥꯏꯗꯦꯗ
ꯍꯣꯏ ꯑꯗꯨ ꯃꯣꯏꯅ ꯁꯦꯠꯀꯗꯕꯗꯣ ꯍꯥꯏꯅꯤꯡꯗ꯭ꯔꯤꯔ ꯈꯪ ꯗꯦ ꯃꯕꯨꯛ ꯌꯥꯝ ꯐꯇꯦꯗ ꯃꯤꯒꯤ ꯐꯤꯁꯨ ꯂꯧꯍꯧꯔꯒ ꯄꯤꯔꯛꯇꯦ
ꯅꯛꯁꯤꯜꯂꯛꯑꯀꯥꯟꯗ ꯍꯦꯛ ꯍꯥꯏꯅꯧ
ꯃꯣꯏꯗꯤ ꯂꯧꯕ ꯆꯠꯈ꯭ꯔꯕꯅꯦ
ꯃꯌꯨꯝ ꯑꯗꯨꯏ ꯍꯥꯏꯒꯦꯒ ꯍꯥꯏꯔꯤꯗꯣ ꯆꯠꯈ꯭ꯔꯦ ꯍꯥꯏꯔꯤꯔꯣ
ꯍꯥ ꯒ꯭ꯋꯥꯟ ꯇꯥꯗꯦ ꯍꯜꯂꯣ
ꯇꯏꯌꯦ
ꯋꯥꯆꯞꯁꯤꯗ ꯏꯃꯥꯅꯕꯤ ꯐꯣꯟ ꯇꯧꯁꯤꯜꯂꯛꯏꯕ ꯍꯥ
ꯑꯗꯨꯗꯣ ꯉꯦꯡ ꯉꯦꯡ ꯍꯥꯏꯁꯦ
ꯍꯣꯏ ꯑꯗꯨꯗꯨꯒꯤꯅꯤ ꯑꯩꯅ ꯀꯛꯊꯠꯄ
ꯀꯥꯞꯊꯈꯣ
ꯁꯥꯎ ꯁꯥꯎꯅꯤꯡꯉꯤ ꯍꯥꯏꯕꯅꯤꯗ ꯑꯌꯦꯠꯄ ꯄꯤ ꯍꯥꯏꯕ ꯑꯩꯈꯣꯏꯗ ꯍꯨ ꯍꯨ ꯍꯨ ꯄꯨꯟꯁꯤ ꯁꯤꯁꯤꯗ ꯑꯌꯦꯠꯄ ꯌꯥꯝ ꯄꯤꯑꯦꯕ ꯀꯔꯤꯅꯣꯅꯦ ꯃꯥꯅ ꯃꯦꯁꯦꯁ ꯅꯨꯡꯁꯦꯁꯀ ꯊꯥꯖꯤꯜꯂꯛꯏ ꯃꯌꯥꯝꯁꯤꯕꯣ ꯑꯩꯉꯣꯟꯗ ꯁꯥꯎꯅꯤꯡꯉꯦ ꯍꯥꯏꯕꯅꯤꯗ ꯑꯩꯈꯣꯏꯁꯦ ꯊꯕꯛ ꯑꯃ ꯇꯧꯕꯗ ꯅꯦꯅꯥꯇꯥꯅ ꯇꯧꯅꯤꯡꯉꯦ ꯍꯥꯏꯕ
ꯎꯝ ꯍꯨꯝ ꯍꯨꯝ ꯍꯨꯝ
ꯆꯌꯦꯠ ꯂꯥꯡꯌꯦꯠꯅꯕꯁꯦ ꯌꯥꯎꯗꯅ ꯌꯥꯗꯦꯕ ꯃꯣꯏꯅ ꯍꯦꯛꯇ ꯑꯌꯦꯠꯄꯇ ꯄꯤꯑꯦꯕ ꯑꯥ ꯕꯣꯅꯤꯇꯥ ꯑꯗꯨꯅꯦ ꯁꯤ ꯐꯣꯟ ꯇꯧꯔꯛꯏꯁꯦ ꯀꯔꯤ ꯑꯃꯨꯛ ꯍꯪꯒꯦ ꯍꯥꯏꯔꯤꯕꯅꯣ ꯈꯪꯗꯦ ꯑꯩꯉꯣꯟꯗ ꯍꯨ ꯍꯨ
ꯍꯌꯦꯡ ꯀ꯭ꯂꯥꯁ ꯆꯠꯀꯅꯤ
ꯀꯩꯗꯧꯔꯝꯃꯤꯅꯣ
ꯍꯪꯉꯤꯔꯣ
ꯍꯣꯏ
ꯍꯧꯖꯤꯛ ꯆꯥꯛ ꯊꯣꯡꯉꯦ ꯏꯔꯣꯝꯕ ꯐꯨꯠꯈ꯭ꯔꯦ ꯀꯔꯤ ꯌꯦꯟꯖꯥꯡꯅꯣ ꯍꯪꯉꯛꯑꯣ
ꯑꯩꯗꯤ ꯑꯁ ꯉꯁꯥꯏ ꯑꯌꯨꯛ ꯆꯥꯒꯗꯕ ꯆꯥꯛ ꯌꯦꯟꯖꯥꯡꯗꯣ ꯍꯧꯖꯤꯛ ꯂꯩꯔꯤ ꯍꯧꯖꯤꯛ ꯆꯥꯒꯅꯤ
ꯍꯧꯖꯤꯛ ꯃꯨꯜꯂꯤꯕ꯭ꯔꯥ ꯃꯨꯟꯗꯕ꯭ꯔꯥ ꯈꯪꯗꯦ ꯑꯩꯅ ꯍꯧꯖꯤꯛ ꯏꯔꯣꯟꯕ ꯏꯔꯣꯟ ꯊꯣꯛꯑꯅꯤ ꯃꯥꯇꯝ ꯃꯥꯡꯍꯜꯂꯣꯏꯕ ꯑꯩꯅ ꯑꯩꯅ ꯃꯇꯝ ꯃꯥꯡꯍꯜꯂꯣꯏꯕ ꯐꯣꯟ ꯋꯥꯔꯤ ꯁꯥꯟꯅ ꯁꯥꯟꯅꯅ ꯏꯔꯣꯟꯒꯅꯤ ꯑꯩꯅ ꯃꯇꯝ ꯑꯃꯇ ꯃꯥꯡꯍꯜꯂꯣꯏ
ꯂꯣꯟꯊꯣꯛ ꯂꯣꯟꯊꯣꯛ ꯑꯩꯗꯤ ꯍꯧꯖꯤꯛ ꯑꯦꯁꯥꯏꯟꯃꯦꯟ ꯄꯤꯊꯣꯛꯈꯤꯕꯒꯤ ꯂꯣꯏꯈꯤꯕꯒꯤ ꯄꯨꯔꯥ ꯄꯨꯟꯁꯤꯁꯦ ꯂꯥꯏꯔꯤꯛ ꯄꯨꯟꯖꯤꯁꯦ ꯂꯥꯏꯛ ꯇꯝꯗ꯭ꯔꯕꯒꯤ ꯇꯥꯏꯞꯇꯅꯤ ꯂꯩꯔꯤꯁꯦ
ꯑꯧ ꯑꯩꯁꯨ ꯉꯅꯥꯅꯤ ꯇꯝꯃꯝꯃ ꯉꯁꯤꯗꯤ ꯇꯝꯗꯕꯩ ꯇꯥꯏꯞꯇ ꯐꯥꯎꯏ ꯅꯣꯡꯃꯗ
ꯑꯩꯁꯨ ꯁꯨꯇꯤ ꯂꯩꯔꯗꯤꯀꯣ ꯌꯨꯝꯗ ꯆꯠꯇ꯭ꯔꯤꯀꯥꯟꯗ ꯑꯩꯈꯣꯏ ꯏꯄꯥ ꯅꯨꯨꯄꯥ ꯊꯣꯛꯂꯛꯇ꯭ꯔꯤꯉꯩꯒꯤꯗꯣ
ꯎꯝ
ꯑꯗꯨꯏ ꯃꯔꯛꯁꯤꯗ ꯑꯩꯅ ꯈꯜꯂꯤꯁꯦ ꯂꯥꯏꯕ꯭ꯔꯦꯔꯤꯁꯤꯗ ꯆꯠꯂꯒ ꯂꯥꯏꯔꯤꯛꯁꯦ ꯐꯖꯅ ꯄꯥꯍꯧꯒꯦ ꯁꯤꯅꯦꯕ ꯑꯩꯅ ꯈꯟꯕꯁꯦ
ꯍꯥꯎ ꯍꯧꯖꯤꯛꯇ ꯍꯜꯂꯛꯏꯕꯔꯣ
ꯑꯩ ꯋꯥꯔꯤ ꯁꯥꯟꯅꯔꯤꯌꯦ
ꯍꯨ ꯍꯨ ꯍꯨ ꯑꯩ ꯋꯥꯔꯤ ꯁꯥꯟꯅꯔꯤꯌꯦ ꯍꯥꯏꯖꯦ
ꯁꯇꯔꯗꯦ ꯁꯟꯗꯦꯗ ꯆꯠ ꯌꯥꯅꯤ
ꯍꯣꯏ ꯗꯦꯠ ꯀꯌꯥ ꯇꯥꯒꯦ ꯗꯦꯠ ꯐꯤꯐꯇꯤꯟꯁꯤꯕꯨ ꯗꯦꯠ ꯐꯤꯐꯇꯤꯟꯁꯦ ꯃꯟꯗꯦꯗꯩꯅꯤꯅꯦꯀꯣ ꯃꯟꯗꯦꯗꯅꯦꯕ ꯁꯨꯇꯤꯁꯦ ꯁꯤꯛꯁꯇꯤꯟꯁꯤꯅ ꯇꯨꯏꯁꯗꯦ ꯍꯣꯏ ꯗꯦꯠ ꯐꯤꯞꯇꯤꯟꯁꯦ ꯃꯟꯗꯦ ꯇꯥꯏꯌꯦꯕ ꯇꯥꯕ ꯅꯨꯡꯉꯥꯏꯕ꯭ꯔꯣ ꯑꯩꯅ ꯍꯥꯏꯕꯁꯤꯕꯨ
ꯇ ꯅꯨꯡꯉꯥꯏ ꯍꯣ ꯑꯗꯨꯗꯤ ꯆꯔ ꯍꯟꯗꯛ ꯂꯥꯛꯏꯕꯁꯤꯗꯒꯤ ꯍꯟꯗꯛ ꯅꯠꯇꯦ
ꯍꯣꯏ ꯍꯟꯇꯛꯀꯤꯅꯦ ꯃꯟꯗꯦꯁꯦ ꯍꯧꯖꯤꯛꯁꯦ ꯉꯁꯤꯁꯦ ꯗꯦꯠ ꯇꯦꯟꯅꯤꯗꯅ ꯍꯣꯏ ꯑꯗꯨꯗꯒꯤ
ꯉꯁꯤ ꯈꯨꯖꯤꯟ ꯀꯛꯍꯧꯗ꯭ꯔꯦ
ꯀꯔꯤ ꯇꯥꯍꯧꯗ꯭ꯔꯦ
ꯍꯧꯖꯤꯛ ꯀꯛꯍꯧꯗ꯭ꯔꯦ ꯍꯥꯏꯅꯨ ꯉꯁꯤ
ꯗꯦꯠ ꯐꯤꯞꯇꯤꯟꯁꯦ ꯃꯟ ꯗꯗꯤꯜꯂꯤ ꯄꯤꯖꯕ ꯑꯗꯨꯒ ꯋꯦꯠꯅꯦꯁ ꯑꯣ ꯑꯣ ꯍꯣꯏꯅꯦ ꯆꯨꯝꯃꯤꯅꯦ
ꯃꯅꯤ ꯈꯛꯇ ꯉꯥꯏꯔꯦ ꯅꯨꯄꯤꯅꯤ ꯈꯛꯇ ꯉꯥꯏꯔꯦ ꯐꯔꯦ ꯐ
ꯑꯁ ꯈꯪꯗꯗ ꯁꯦꯃꯤꯁꯇꯔꯒꯤꯁꯨ ꯔꯨꯇꯤꯟ ꯊꯣꯛꯑꯦ ꯀꯔꯝꯕ ꯄꯥꯠꯇꯣꯏꯅꯣ ꯈꯪꯗꯦ ꯅꯦꯠꯀꯤꯁꯨ ꯄꯥꯅꯤꯡꯉꯤ ꯁꯦꯃꯤꯁꯇꯔꯒꯤꯁꯨ ꯄꯥꯅꯤꯡꯉꯤ ꯒꯤꯌꯥꯟ ꯒ ꯇꯥꯗꯦꯗ ꯀꯌꯥꯝ ꯄꯥꯕ ꯂꯣꯏꯔꯒꯦ ꯏꯆꯦꯗꯤ
ꯄꯥꯗꯦꯅ ꯑꯔꯤꯕ ꯈꯔ ꯄꯥꯈ꯭ꯔꯦ ꯑꯗꯨ ꯀꯥꯎꯈ꯭ꯔꯦ ꯂꯣꯏꯒ꯭ꯔꯅꯤꯅ ꯃꯌꯥꯏ ꯆꯟꯕ ꯈꯔ ꯄꯥꯈꯤ ꯑꯗꯨ ꯀꯥꯎꯒ꯭ꯔꯦ ꯇꯤꯇꯤ ꯁꯤꯖꯝ ꯑꯃ ꯄꯥꯒ꯭ꯔꯦ ꯉꯔꯥꯡ ꯑꯗꯨ ꯈꯔꯗꯤ ꯋꯥꯠꯂꯤ ꯑꯗꯒꯤ ꯍꯧꯖꯤꯛ ꯑꯩꯅ ꯄꯥꯅꯤꯡꯕꯁꯦ ꯐꯣꯛꯂꯣꯔ ꯑꯗꯗꯒꯤ ꯀ꯭ꯔꯤꯇꯤꯁꯤꯖꯝ ꯏꯟꯗꯤꯌꯥꯒꯤ ꯀ꯭ꯔꯤꯇꯤꯁꯤ ꯌꯥꯝ ꯑꯗꯨꯗꯤ ꯗꯛ ꯗꯛ ꯑꯣꯏꯕꯅꯤꯅ ꯑꯗꯨ ꯄꯥꯗꯣꯏ ꯋꯥꯠꯂꯤ ꯑꯗꯒꯤ ꯀꯜꯆꯔ ꯋꯥꯠꯂꯤ ꯂꯦꯡꯒ꯭ꯋꯨꯁꯇꯤꯛ ꯋꯥꯠꯂꯤ ꯃꯣꯗꯔꯟ ꯋꯥꯠꯂꯤ ꯁꯤ ꯄꯥꯕ ꯂꯣꯏꯕꯗꯕ ꯅꯨꯉꯥꯏꯗꯣꯏꯅꯤ ꯃꯣꯗꯔꯟ ꯀꯥꯏꯁꯤꯗꯤ
ꯏꯆꯦ ꯍꯣꯏꯒꯤ ꯅꯣꯠꯁꯇꯨꯗꯤ ꯑꯗꯨꯝ ꯗꯥꯏꯔꯦꯛ ꯗꯥꯏꯔꯦꯛ ꯂꯩꯕ꯭ꯔ
ꯇꯥꯔꯦ ꯍꯥꯏꯕꯗꯤ
ꯍꯥꯏꯕꯗꯤ ꯄꯥꯒꯗꯕ ꯄꯣꯠꯇꯣ ꯍꯥꯏꯗꯤ ꯀ꯭ꯔꯤꯇꯤꯁꯤꯖꯝ ꯍꯥꯏꯔꯒ ꯀ꯭ꯔꯤꯇꯤꯁꯤꯖꯝꯗꯨꯒꯤ ꯂꯣꯏꯅ ꯄꯥꯕ ꯏꯟꯗꯤꯌꯥꯟꯒꯤ ꯀ꯭ꯔꯤꯇꯤꯁꯤꯖꯝꯗꯨꯒꯤ ꯂꯣꯏ ꯄꯥꯕ ꯌꯥꯕ꯭ꯔꯥ ꯅꯣꯇ ꯀꯨꯝꯕ ꯑꯣꯏꯅ ꯑꯗꯨꯃꯥꯏꯅ ꯑꯣꯏꯅ ꯈꯥꯏꯕ꯭ꯔꯕ
ꯄꯥꯏ ꯑꯗꯩ ꯑꯩꯅ ꯁꯦꯝꯖꯔꯒꯁꯨ ꯄꯥꯏ
ꯑꯣ
ꯍꯥꯟꯅ ꯇꯨꯏꯁꯟꯗ ꯄꯤꯕꯅ ꯀꯩꯅꯣꯅꯤꯗ ꯃꯣꯏꯅ ꯁꯦꯝꯃꯒ ꯄꯤꯔꯛꯑꯦꯗꯅ ꯑꯗꯨꯁꯨ ꯄꯥꯏ ꯑꯗꯒꯤ ꯂꯥꯏꯔꯤꯛꯇꯨ ꯄꯥꯔꯨꯀꯥꯟꯗ ꯑꯩꯅ ꯑꯃꯨꯛ ꯁꯦꯝꯖꯕ ꯑꯗꯨ ꯈ꯭ꯋꯥꯏ ꯐꯕꯗ ꯑꯩꯅ ꯄꯥꯖꯔꯨꯕꯁꯤꯅ ꯈ꯭ꯋꯥꯏꯗꯒꯤ ꯐꯩ
ꯑꯣ
ꯄꯥꯔ ꯑꯩꯅ ꯁꯦꯝꯖꯕꯗꯣ ꯍꯥꯏꯗꯤ ꯃꯤꯅ ꯅꯣꯠꯁ ꯑꯣꯏꯅ ꯁꯦꯝꯃꯛꯑꯕꯗꯨꯗꯤ ꯃꯤꯅ ꯃꯄꯨꯝꯗꯨꯗꯒꯤ ꯄꯥꯊꯣꯛꯑ ꯁꯦꯝꯃꯛꯄꯗꯨꯗꯤ ꯑꯩꯅ ꯍꯣꯏ ꯄꯥꯔꯒꯗꯤ ꯐꯕꯨꯗꯤ ꯐꯥꯏ ꯑꯗꯨꯑꯣꯏꯁꯨ ꯂꯥꯏꯔꯤꯛ ꯃꯄꯨꯝꯗ ꯑꯣꯏꯅ ꯄꯥꯔꯛꯑꯀꯥꯟꯗꯗꯤ ꯂꯥꯏꯔꯤꯛꯇꯨꯗ ꯍꯥꯏꯅꯤꯡꯉꯤꯗꯣ ꯀꯩꯅꯣ ꯍꯥꯏꯁꯦ ꯑꯩ ꯈꯛꯇꯒꯤ ꯑꯣꯏꯕ ꯑꯃ ꯊꯣꯛꯆꯔꯛꯏꯗꯅ ꯈꯪꯕ ꯉꯝꯕ ꯑꯃ ꯑꯗꯨꯅ ꯅꯨꯡꯉꯥꯏ
ꯑꯁ ꯑꯩꯗꯤ ꯑ ꯃꯃꯪꯒꯤ ꯁꯦꯃꯤꯁꯇꯔꯁꯤꯗ ꯂꯣꯏꯕꯗꯤ ꯀꯨꯏꯗ꯭ꯔꯤ ꯑꯦꯛꯖꯥꯝꯗꯣ ꯑꯗꯨꯒ ꯃꯤꯅ ꯑꯣꯖꯥꯅꯒ ꯍꯪꯉꯛꯄꯁꯦ ꯀꯔꯤꯝ ꯈꯪꯕꯤꯕ ꯅꯠꯇꯦ ꯅꯣꯏ ꯀꯔꯤꯝꯇ ꯄꯥꯗ꯭ꯔꯤꯕꯔꯥ ꯍꯥ ꯂꯥꯏꯔꯤꯛꯇ ꯌꯥꯎꯗ꯭ꯔꯗꯤ ꯄꯥꯕ ꯌꯥꯗꯕ꯭ꯔ ꯍꯥꯏꯅ ꯑꯣꯖꯥꯅ ꯉꯥꯡꯉꯤ ꯑꯩꯅ ꯉꯥꯡ ꯁꯩꯛꯏ ꯃꯣꯏ ꯑꯝꯇ ꯇꯥꯗꯦꯅꯦꯅ
ꯑꯩꯈꯣꯏꯁꯨ ꯏꯁ ꯅꯣꯏ ꯍꯧꯖꯤꯛ ꯈꯣꯡ ꯊꯥꯡꯖꯤꯜꯂꯛꯄ ꯍꯧꯕꯗ ꯉꯥꯏꯔꯤꯕꯅꯤ ꯊꯦꯁꯤꯁ ꯑꯃ ꯏꯔꯒ ꯅꯣꯏꯒꯤ ꯔꯤꯁꯔꯁ ꯂꯣꯏꯕ ꯅꯠꯇꯦ ꯁꯤꯇꯅꯤ ꯍꯥꯏꯔꯤꯁꯤ
ꯃꯣꯏꯅ ꯑꯦꯗꯚꯥꯏꯁ ꯄꯤꯔꯤꯉꯩꯗꯤ ꯂꯥꯏꯔꯤꯛꯁꯦ ꯄꯥꯅꯤꯡꯉꯝꯅꯤꯗꯣ ꯑꯦꯠꯚꯥꯏꯁ ꯍꯦꯛ ꯄꯤꯕ ꯇꯣꯛꯈꯤꯕꯗꯤ ꯂꯥꯏꯔꯤꯛꯀ ꯄꯨꯡꯆꯥꯏ ꯌꯨꯝ ꯌꯧꯔꯛꯑꯒ ꯑꯗꯨꯝ ꯄꯨꯡꯆꯥꯏ ꯆꯥꯏꯒꯤꯕ
ꯎꯝ ꯊꯥꯏꯅ ꯑꯩꯈꯣꯏꯁꯨ ꯃꯁꯇꯔ ꯇꯝꯃꯤꯉꯩꯗꯗꯤ ꯏꯁ ꯑꯣꯖꯥꯅ ꯍꯥꯏꯕꯁꯨ ꯌꯥꯔꯦ ꯍꯜꯂꯛꯄꯒ ꯂꯥꯏꯔꯤꯛꯁꯤ ꯄꯥꯅꯤꯡꯉꯤꯕ ꯑꯣꯖꯥꯅ ꯍꯥꯏꯕꯗꯨꯗ ꯁꯤꯗꯩ ꯂꯣꯏꯈ꯭ꯔꯒ ꯑꯗꯨꯝ ꯈꯔ ꯄꯥꯟꯅꯈ꯭ꯔꯅꯤ ꯈꯔ ꯈꯇꯅꯤ ꯂꯦꯝꯍꯧꯗꯣꯏꯁꯦ ꯈꯔ ꯈꯔꯅ ꯇꯣꯛꯈꯤꯕ ꯈꯔ ꯍꯥꯏꯅ ꯍꯥꯏꯈꯤꯕꯁꯤꯡ
ꯏꯃꯥꯟꯅꯕꯤꯁꯦ ꯑꯝꯇ ꯇꯧꯔꯛꯑꯣ ꯃꯤ ꯍꯥꯏꯔꯤ ꯀ꯭ꯂꯥꯁ ꯇꯧꯗꯧꯔꯦ ꯍꯥꯏꯔꯤ
ꯑꯣ ꯁꯤꯂꯣꯏꯔ ꯇꯧ ꯍꯤꯃꯅꯕꯤ ꯑꯩꯈꯣꯏꯁꯤꯖꯨ
ꯑꯩꯈꯣꯏꯁꯨ ꯑꯩꯅ ꯊꯥꯗꯣꯛꯄ ꯌꯥꯗꯕ ꯑꯔꯨꯕ ꯑꯃꯅꯦ ꯋꯥꯔꯤ ꯁꯥꯟꯅꯩꯁꯦ ꯗꯦꯒ ꯍꯥꯏꯕ ꯑꯩ ꯋꯥꯔꯤ ꯁꯥꯔꯤꯌꯦ ꯑꯔꯨꯕ ꯑꯃ ꯍꯥꯏꯔꯤ
ꯍꯥ ꯍꯥ ꯍꯥ ꯑꯩꯈꯣꯏꯁꯨ ꯑꯂꯨꯒꯥ
ꯃꯣꯏ ꯈꯪꯗꯦꯕ ꯑꯩꯈꯣꯏꯁꯦ ꯃꯤꯔꯦꯝꯒꯤ ꯇꯥꯏꯞꯇ ꯈꯜꯂꯦꯕ ꯃꯣꯏꯅ
ꯎꯝ
ꯈꯔ ꯆꯥꯔ ꯊꯛ
ꯃꯥꯅꯦ ꯃꯣꯏꯅ ꯎꯔꯤ ꯑꯗꯨ ꯅꯠꯇꯦꯕ ꯑꯩꯈꯣꯏꯁꯨ ꯈꯜꯂꯤꯕꯅꯤ ꯇꯨꯡꯒꯤ ꯄꯨꯟ ꯁꯤꯒꯤꯗꯃꯛꯇ ꯈꯜꯂꯤꯕ
ꯃꯥꯅꯦ ꯑꯩꯈꯣꯏꯁꯨ ꯄꯨꯟꯁꯤꯒꯤ ꯑꯁꯥ ꯑꯃ ꯄꯨꯔ ꯂꯥꯛꯏꯅꯦꯕ ꯁꯤ ꯕꯔꯥꯁꯦ ꯂꯩꯔꯤꯁꯦ ꯗꯣ ꯃꯣꯏꯅ ꯍꯦꯛꯇ ꯐꯥꯒꯤ ꯐꯥꯒꯤ ꯐꯔꯥꯡ ꯑꯣꯏꯅ ꯎꯍꯜꯂꯦ ꯍꯥꯏꯕꯅꯤꯗ ꯈꯔ ꯄꯦꯟꯗꯦꯕ ꯈꯪꯗ꯭ꯔꯦ ꯇꯧꯔꯤꯁꯦ
ꯆꯥꯛ ꯊꯣꯡꯉꯣꯏ ꯅꯪ
ꯆꯥꯛꯁꯦ ꯈꯤꯇꯪꯗꯤ ꯊꯣꯡꯅꯤꯡꯕ ꯑꯗꯩꯪꯗ ꯑꯃꯨꯛ ꯊꯣꯡꯉꯨꯔꯒꯁꯨ ꯑꯃꯨꯛ ꯂꯦꯝꯗꯣꯔꯤꯕ ꯊꯣꯡꯗ꯭ꯔꯦ ꯑꯃꯨꯛ ꯑꯣꯛꯑꯣꯏ ꯌꯥꯝꯅ ꯀꯩꯅꯣ ꯑꯌꯨꯛ ꯆꯥꯍꯧꯗꯕꯩꯅꯦ ꯑꯌꯨꯛ ꯆꯥꯗꯕꯗꯨꯁꯨ ꯍꯜꯂꯛꯑꯒ ꯆꯔꯥ ꯋꯥꯟꯒꯦꯅ ꯈꯜꯂꯦ
ꯎꯝ
ꯇꯥꯏꯅꯛ ꯑꯗꯩ ꯆꯥꯁꯤꯜꯂꯒ ꯂꯥꯛꯑꯕꯅꯤꯅ ꯑꯃꯨꯛ ꯆꯥꯅꯤꯡꯗ꯭ꯔꯦꯗꯅ
ꯅꯃꯥꯟꯅꯕꯤ ꯇꯨꯏꯁꯟ ꯌꯥꯎꯕ꯭ꯔꯣ ꯑꯗꯨꯗꯤ ꯀ꯭ꯂꯥꯁ ꯇꯧꯗꯣꯔꯦ ꯍꯥꯏꯁꯦ
ꯑꯧ ꯌꯥꯎꯕꯅꯦ ꯑꯥ ꯑꯣꯖꯥ ꯑꯄꯥꯟꯕ ꯍꯥꯏꯕ꯭ꯔꯥ
ꯎꯝ
ꯑꯗꯨꯗꯤ ꯌꯥꯎꯋꯦ ꯍꯥꯏ ꯂꯣꯟꯅ ꯂꯣꯟꯅꯅꯤ ꯃꯥ ꯇꯧꯔꯤꯁꯦ ꯑꯥ ꯑꯉꯥꯡ ꯇꯨꯏꯁꯟꯖꯨ ꯇꯧꯔꯤ ꯁꯤꯗꯩ ꯍꯟꯈꯤꯕꯒ ꯑꯩ ꯇꯨꯏꯁꯟꯁꯨ ꯇꯧꯏꯌꯦ ꯑꯗꯒꯤ ꯃꯁꯥꯒꯤꯁꯨ ꯂꯥꯏꯔꯤꯛ ꯄꯥꯖꯩꯌꯦ ꯂꯥꯏꯔꯤꯛꯁꯨ ꯈꯣꯏꯗꯩ ꯍꯦꯟꯅ ꯄꯥꯏ ꯑꯩꯈꯣꯏꯗꯤ ꯁꯤꯗꯩꯗ ꯇꯨꯏꯁꯟ ꯇꯧꯕꯁꯨ ꯅꯠꯇꯦ ꯂꯥꯏꯔꯤꯛꯁꯦ ꯑꯩꯈꯣꯏꯒꯤ ꯂꯥꯏꯔꯤꯛꯁꯦ ꯄꯥꯕ ꯈꯛꯇꯪꯅꯤꯗꯅ ꯁꯤꯕꯨ ꯉꯝꯗꯦꯕ ꯀꯃꯥꯏ ꯇꯧꯕꯅꯣ ꯈꯪꯗꯦ